ꯍꯜꯂꯣ
ꯍꯜꯂꯣ
ꯆꯥꯛ ꯆꯥꯔꯕꯣ
ꯆꯥꯛ ꯆꯥꯗ꯭ꯔꯤꯌꯦ
ꯀꯩꯗꯧꯔꯝꯃꯤꯅꯣ
ꯆꯥꯛ ꯊꯣꯡꯉꯝꯃꯤꯅꯦ
ꯑꯣ ꯀꯔꯤ ꯆꯥꯛ ꯆꯥꯗ꯭ꯔꯤ
ꯎꯝ ꯊꯣꯡꯗ꯭ꯔꯤꯕ
ꯆꯥꯛ ꯊꯣꯡꯕꯗꯤ ꯂꯣꯏꯔꯦ ꯆꯥꯛ ꯏꯟꯖꯥꯡ ꯈꯤꯇꯪ ꯋꯥꯠꯂꯤ ꯏꯟꯖꯥꯡ ꯉꯥꯛꯇꯪ ꯊꯣꯡꯉꯤ ꯏꯌꯥꯝꯗꯤ ꯏꯟꯖꯥꯡ ꯀꯩ ꯏꯟꯖꯥꯡ ꯊꯣꯡꯉꯥꯕꯣ
ꯑꯥ ꯉꯥ ꯊꯣꯡꯗꯣꯏꯅꯦ
ꯑꯩꯁ ꯑꯍꯥꯎꯕꯅꯤꯅꯦ
ꯃꯥꯅꯤ ꯃꯥꯅꯤ ꯑꯍꯥꯎꯕꯅꯤ
ꯉꯥ ꯊꯣꯡꯕꯒꯤ ꯄ꯭ꯔꯣꯁꯦꯁꯇꯣ ꯑꯝꯇꯥ ꯃꯀꯣꯛꯇꯒꯤ ꯇꯞꯅ ꯇꯞꯅ ꯑꯝꯇ ꯍꯥꯏꯗꯕꯤꯔꯛꯎꯗꯅ
ꯑꯦꯁ ꯍꯥꯎꯅ ꯊꯣꯡꯕꯒꯤꯗꯤ ꯐꯖꯅ ꯍꯥꯟꯅ ꯊꯥꯎ ꯍꯩꯔꯅꯤ ꯑꯗꯨꯗꯨꯒ ꯑꯣ ꯉꯥ ꯁꯦꯝꯕꯗꯣ ꯂꯣꯏꯒꯔꯦ ꯉꯥ ꯉꯥ ꯐꯖꯅ ꯈꯦꯠ ꯂꯅꯤ ꯍꯥꯠꯇꯣꯛꯑꯅꯤ ꯈꯦꯠꯂꯅꯤ ꯀꯛꯑꯅꯤ ꯄꯤꯁ ꯄꯤꯁ ꯇꯥꯊꯣꯛꯑꯅꯤ ꯑꯗꯨꯗꯨꯒ ꯉꯥ ꯆꯥꯝꯊꯣꯛꯑꯅꯤ ꯂꯣꯏꯔꯦ
ꯑꯥ
ꯑꯗꯨꯒ ꯈꯥꯡ ꯊꯥꯡꯒꯠꯂꯅꯤ
ꯈꯥꯡ ꯊꯥꯡꯀꯠꯂꯦ
ꯑꯗꯨꯗꯒꯤ ꯊꯥꯎ ꯈꯥꯡ ꯁꯥꯔꯀꯥꯟꯗ ꯊꯥꯎ ꯑꯃꯨꯛ ꯍꯩꯔꯅꯤ
ꯑꯥꯏ ꯈꯥꯡ ꯁꯥꯥꯔꯛꯈꯤꯔꯣꯏꯅꯦ ꯏꯌꯥꯝꯕ ꯃꯩ ꯊꯥꯒꯠꯂꯝꯗ꯭ꯔꯤꯅꯦ
ꯑꯦ ꯆꯨꯝꯃꯤꯅꯦꯍꯦ ꯃꯗꯨꯁꯨ
ꯃꯩ ꯊꯥꯒꯠꯂꯝꯒꯣꯅꯦ ꯍꯥꯟꯅ
ꯑꯥꯎ ꯃꯩ ꯍꯥꯟ ꯊꯥꯒꯠꯀꯗꯕꯅꯤ ꯆꯨꯝꯃꯤ
ꯑꯗꯨꯅꯤꯅꯦ
ꯑꯗꯨꯅꯤ ꯑꯗꯒꯤꯗꯤ ꯑꯗꯨꯝ ꯃꯌꯥꯝꯅ ꯇꯧꯅꯕꯗꯨꯅꯤꯗ
ꯎꯝ ꯃꯩ ꯊꯥꯒꯠꯂꯦ
ꯑꯥꯎ
ꯑꯗꯩꯗꯤ ꯈꯥꯡ ꯁꯥꯒꯠꯂꯦ
ꯑꯥ
ꯇꯤꯜꯂꯧ ꯆꯥꯅꯝ
ꯑꯥ ꯃꯥꯅꯤ ꯃꯥꯅꯤ ꯑꯗꯨ ꯍꯥꯟꯅ ꯁꯦꯝꯗꯣꯛꯇꯕ ꯌꯥꯕ ꯅꯠꯇꯦ ꯎꯝ
ꯇꯨꯅꯤ ꯃꯆꯜ ꯆꯥꯅ ꯊꯥꯎ ꯉꯥꯗꯨꯒꯤ ꯄ꯭ꯔꯣꯄꯔꯁꯥꯟ ꯌꯦꯡꯉꯒ
ꯑꯥ ꯍꯞꯄꯤ ꯆꯥꯅꯕꯥ ꯆꯥꯡ ꯒꯤ ꯇꯤꯜꯍꯧ ꯀꯔꯣꯜꯍꯞ ꯌꯥꯒꯦ
ꯍꯥꯞꯆꯤꯜꯂꯅꯤ ꯃꯨꯟꯅ ꯐꯖꯟꯅ ꯍꯥꯟꯅ ꯉꯧꯔꯅꯤ
ꯑꯥ
ꯃꯆꯜ ꯑꯗꯒꯤ ꯖꯤꯔꯥ ꯃꯅꯝ ꯅꯨꯡꯁꯤꯅꯕ ꯉꯥꯍꯤꯡ ꯅꯝꯗꯅꯕ ꯍꯥꯞ
ꯍꯣꯏ ꯌꯦꯟꯅꯞ ꯌꯦꯟ ꯗꯨ ꯐꯨꯠꯂꯒꯗꯤ ꯆꯥꯕ ꯉꯝꯃꯦ ꯑꯗꯨꯕꯨ ꯉꯥꯗꯤ ꯉꯝꯗꯦꯅꯦꯀꯣ ꯏꯌꯥꯝꯕ
ꯑꯥꯎ ꯉꯥꯁꯦ ꯍꯣꯏ ꯃꯥꯒꯤ ꯃꯅꯝ ꯃꯍꯤꯡ ꯉꯥꯍꯤꯡꯁꯤ ꯀꯜꯂꯦ ꯑꯗꯨꯗꯅ
ꯎꯄꯥꯏ ꯂꯩꯇ꯭ꯔꯀꯥꯟꯗꯗꯤ ꯉꯝꯃꯤ
ꯍꯣꯏ ꯎꯄꯥꯏ ꯂꯩꯇ꯭ꯔꯀꯥꯟꯗꯕꯨꯗꯤ ꯉꯝꯕ ꯑꯗꯣ ꯍꯥꯏꯗꯤ ꯑꯗꯨꯝ ꯈꯨꯠꯁꯦ ꯉꯥ ꯁꯦꯝꯃꯨꯕꯒꯤ ꯀꯩꯅꯣꯒ ꯌꯦꯟ ꯁꯦꯝꯃꯨꯕꯒꯤꯗ ꯃꯅꯝꯁꯦ ꯃꯥꯟꯅꯗꯦꯕ ꯌꯦꯟ ꯁꯦꯝꯕꯗꯤ ꯏꯆꯝꯅ ꯏꯆꯝꯅ ꯍꯥꯝꯗꯣꯛ ꯑꯁꯨ ꯀꯣꯛꯑꯦꯕ ꯅꯠꯇ꯭ꯔꯥ ꯏꯌꯥꯝꯕ
ꯃꯥꯅꯦ ꯃꯥꯅꯤ
ꯑꯗꯨꯅꯤ ꯑꯗꯨ ꯉꯥ ꯃꯆꯨ ꯃꯃꯦꯟ ꯃꯣꯔꯣꯛ ꯆꯞ ꯆꯥꯍꯜꯂꯀꯥꯟꯗ ꯍꯥꯎꯕꯩ ꯋꯥꯅꯤ ꯉꯥꯁꯤ ꯊꯣꯡꯕ ꯍꯩꯇ꯭ꯔꯒꯗꯤ ꯑꯃꯨꯛ
ꯍꯣꯏ ꯍꯣꯏ ꯍꯣꯏ ꯆꯨꯝꯃꯤ ꯌꯦꯟ ꯊꯣꯡꯕꯗꯤ ꯄꯨꯟꯅ ꯍꯥꯞꯆꯤꯜꯂ ꯀꯥꯝꯊꯠꯂꯁꯨ ꯗꯨꯝ ꯍꯥꯎꯋꯤ
ꯑꯦ ꯍꯥꯎꯋꯤ ꯍꯥꯎꯋꯤ ꯎꯝ
ꯉ ꯊꯣꯡꯕꯗꯤ ꯃꯇꯥꯡ ꯆꯥꯗ꯭ꯔꯗꯤ ꯌꯥꯗꯦꯕ
ꯌꯥꯗꯦ ꯌꯥꯗꯦ ꯑꯗꯨꯅ ꯉꯥ ꯊꯣꯡꯕ ꯍꯩꯕ ꯗꯀꯥ ꯑꯣꯏ
ꯍꯣꯏ
ꯀꯩ ꯍꯦꯟꯖꯥꯡ ꯊꯣꯡꯉꯤꯅꯣ
ꯑꯩꯁꯦ ꯍꯋꯥꯏ ꯀꯥꯡꯇꯛ ꯊꯣꯡꯉꯝꯕꯅꯤ
ꯑꯁ ꯑꯍꯥꯎꯕꯅꯤꯅꯦ ꯀꯩꯀꯩ ꯃꯠ ꯀꯩꯀꯩ ꯃꯆꯥꯜ ꯀꯩꯀꯩ ꯍꯥꯞꯄꯤꯅꯣ ꯍꯋꯥꯏ ꯗꯣꯏ ꯀꯥꯡꯇꯛ ꯊꯣꯡꯕꯗ
ꯀꯥꯡꯇꯛ ꯊꯣꯡꯕꯖꯦ ꯑꯩꯅ ꯇꯤꯡꯍꯧꯗ꯭ꯔꯦ ꯇꯤꯡꯍꯧꯗꯕꯅꯤꯅ ꯏꯁꯤꯡꯁꯦ ꯑꯩ ꯅꯍꯥꯟꯈꯩꯗꯤ ꯇꯤꯡꯉ ꯇꯤꯡꯉꯒ ꯈꯔ ꯈꯔ ꯄꯣꯞꯍꯜꯂꯒ
ꯎꯝ
ꯃꯩ ꯃꯩꯁꯨ ꯌꯥꯝ ꯆꯪꯗꯅꯕꯅꯦꯅ ꯑꯗꯨꯃꯥꯏꯅ ꯇꯧꯔ ꯊꯣꯡꯕꯅꯦ
ꯎꯝ
ꯑꯥꯗꯣ ꯉꯁꯤꯗꯤ ꯇꯤꯡꯍꯧꯗ꯭ꯔꯕꯅꯤꯅ ꯈꯔ ꯀꯜꯂꯦ ꯀꯟꯕꯅꯤꯅꯦ ꯑꯩꯅ ꯏꯁꯤꯡꯕꯨ ꯗꯨꯡ ꯕ꯭ꯔꯨꯡ ꯁꯧꯔꯀꯥꯟꯗ ꯍꯥꯞꯄꯦ
ꯑꯣ
ꯍꯥꯞꯄꯦ
ꯑꯥ ꯔꯥꯏꯁ ꯀꯨꯀꯔꯗ ꯔꯥꯏꯁ ꯀꯨꯀꯔꯌꯦ ꯀꯨꯀꯔꯗ ꯑꯥ
ꯀꯥꯝꯃꯦ ꯀꯨꯀꯔꯗ ꯊꯣꯡꯉꯁꯨ ꯑꯩ ꯀꯨꯀꯔꯖꯤ ꯈꯤꯇꯪ ꯀꯔꯤ ꯍꯥꯏꯇꯥꯔꯦ ꯂꯤꯔꯛꯑꯦ ꯍꯥꯏꯗꯣꯏꯔ
ꯑꯣ ꯑꯗꯩ ꯑꯣꯏꯔꯒꯗꯤ ꯃꯩꯁꯦ ꯈꯔ ꯇꯞꯅ ꯂꯩꯊꯔꯒ ꯈꯔ ꯀꯨꯏꯅ
ꯇꯧꯕ ꯊꯝꯕꯗꯣ ꯑꯗꯨꯗꯣ ꯊꯨꯅꯗꯤ ꯎꯝ ꯊꯨꯅꯗꯤ ꯃꯨꯟꯕꯅꯦꯕ ꯑꯗꯨꯗꯣ ꯅꯨꯡꯉꯥꯏ ꯑꯗꯨꯗꯨꯅ ꯍꯦꯟꯅ ꯃꯨꯟꯕꯒꯤ ꯆꯥꯡꯗꯣ ꯑꯩꯈꯣꯏꯅ ꯀꯨꯀꯔꯗ ꯇꯨ ꯃꯌꯥꯝꯂꯛ ꯀꯥꯝꯍꯜꯂꯒꯖꯨ ꯃꯨꯜꯂꯨ ꯌꯥꯗꯦꯕ ꯃꯥꯖꯦ ꯄꯥꯛꯅ ꯈꯥꯃꯦꯟ ꯁꯤꯟꯕ ꯑꯃꯒ ꯐꯖꯟꯅ ꯍꯥꯞꯆꯤꯜꯂꯗꯤ ꯃꯍꯤꯗꯒꯤ ꯀꯩꯅꯣꯗꯒꯤ ꯂꯣꯏ ꯍꯥꯎꯔꯦ꯫
ꯑꯥ
ꯂꯥꯁꯇ ꯐꯗꯤꯒꯣꯝ ꯑꯝꯒ ꯆꯥꯏꯁꯤꯜꯂꯗꯤ ꯄꯨꯔꯥ ꯌꯥꯝ ꯐꯖꯔꯦ ꯍꯥꯎꯔꯦ꯫
ꯑꯩꯗꯤ ꯍꯋꯥꯏ ꯊꯣꯡꯕꯁꯤꯗꯤ ꯉꯔꯤꯗꯤ ꯊꯥꯛꯇꯦꯅꯦ ꯫
ꯑꯦ ꯊꯥꯛꯇꯦ ꯊꯥꯛꯇꯦ ꯉꯔꯤ ꯀꯩꯝ ꯊꯥꯛꯇꯕꯤꯗ ꯈꯥꯃꯦꯟ ꯑꯁꯤꯟꯕ ꯑꯝꯇꯪ ꯊꯥꯛꯈ꯭ꯔꯗꯤ ꯌꯥꯔꯦ꯫
ꯃꯥꯏ ꯃꯍꯥꯎ ꯖꯦ
ꯃꯥꯥꯏ ꯃꯍꯥꯎꯖꯦ ꯑꯗꯨꯝ ꯌꯥꯔꯦ꯫ ꯑꯗꯒꯤ ꯃꯤꯗꯤ ꯉꯥ ꯑꯌꯥꯏꯕꯖ ꯊꯪꯅꯩ ꯑꯗꯣ ꯉꯥ ꯑꯌꯥꯏꯕ ꯊꯥꯛꯇꯕꯤꯗ ꯑꯗꯨꯝ ꯍꯥꯎꯍꯟꯕꯗꯤ ꯌꯥꯔꯦ꯫
ꯌꯥꯔꯦ ꯌꯥꯔ
ꯗꯨꯅꯤ ꯏꯟꯁꯥꯡ ꯅꯣꯡꯃꯒꯤ ꯑꯃꯃꯝ ꯁꯤꯟꯗ꯭ꯔ ꯗꯤ ꯍꯟꯖꯟ ꯍꯟꯖꯟꯅꯗꯤ ꯆꯥꯅꯤꯡꯗꯦ꯫
ꯑꯗꯨꯅ ꯃꯈꯟ ꯃꯈꯟ ꯎꯝ
ꯅꯨꯡꯗꯤ ꯅꯨꯡꯉꯥꯏꯕꯖꯥꯠꯅꯤ ꯑꯩꯈꯣꯏ ꯄꯨꯟꯁꯤꯁꯤ꯫
ꯅꯨꯡꯉꯥꯏꯕꯖꯥꯅꯤ ꯫
ꯑꯁꯨꯛ ꯅꯨꯡꯉꯥꯏꯈ꯭ꯔ ꯑꯗꯨꯅꯤ ꯁꯨꯡꯖꯨ ꯁꯨꯗꯅ ꯆꯥꯅꯤꯡꯕ ꯑꯦꯟꯁꯥꯡ ꯃ ꯃꯈꯜ ꯃꯊꯦꯜ ꯁꯨꯅꯕ ꯍꯞꯇꯥ ꯑꯁꯤꯗꯩꯗ ꯆꯥꯔꯤꯁꯤ ꯁꯤꯗꯩꯗꯁꯨ ꯑꯃꯨꯛ ꯋꯥꯈꯟ ꯅꯨꯡꯉꯥꯏꯇ꯭ꯔꯤꯅꯦ ꯀꯥꯏꯅ ꯇꯧꯔꯤꯖꯤꯗꯤ ꯐꯨꯔ ꯐꯒꯗꯝꯅꯤ ꯌꯥꯝꯅ ꯅꯨꯡꯉꯥꯏ ꯕꯥ
ꯆꯩ ꯋꯥꯠꯄꯩ ꯊꯕꯛꯅꯤ ꯫
ꯆꯩ ꯋꯥꯠꯄꯒꯤꯅꯤ꯫
ꯑꯗꯨꯅꯤ ꯌꯥꯝꯅ ꯅꯨꯡꯉꯥꯏꯕ ꯀꯩꯅꯣꯅꯤ ꯋꯥꯈꯟ ꯑꯩꯈꯣꯏ ꯌꯦꯡꯕꯕꯨ ꯍꯩꯔ ꯗꯤ ꯂꯣꯏꯅ ꯇꯥꯏ ꯇꯥꯏ
ꯑ ꯑꯃꯨꯛ ꯅꯦꯠꯋꯥꯛꯁꯤ ꯈꯇꯪ ꯅꯨꯡꯉꯥꯏꯇꯕ ꯃꯥꯜꯂꯦ ꯏꯌꯥꯝꯕ ꯇꯥꯍꯧꯗ꯭ꯔꯦ ꯀꯔꯤ ꯍꯥꯏꯝ
ꯑꯣ ꯑꯗꯨꯅꯦ ꯍꯥꯏꯖꯦ ꯌꯦꯡꯕꯕꯨ ꯍꯩꯔꯗꯤ ꯀꯨꯝꯍꯩꯒꯤ ꯀꯨꯝꯍꯩ ꯉꯥꯛꯇꯅꯦꯗꯣ
ꯍꯣꯏꯌꯦ
ꯑꯩꯈꯣꯏꯅ ꯋꯥꯈꯟ ꯑꯃꯗ ꯍꯦꯛꯇ ꯇꯥꯎꯔꯒ ꯂꯩꯔꯨꯕꯗꯨꯅ꯫ ꯍꯟꯇꯣꯛꯄ ꯉꯝꯃꯛꯇꯕꯗꯨꯅ꯫
ꯑꯥ
ꯍꯦꯛ ꯏꯁꯥꯗ ꯊꯤꯟꯗꯍꯟꯕꯗꯣ꯫ ꯀꯔꯤ ꯐꯤꯕꯝꯗ ꯂꯩꯔꯒꯦ ꯍꯧꯖꯤꯛꯄꯣ ꯂꯣꯏꯁꯤꯜꯂꯛꯀꯗꯧꯔꯕꯣ꯫ ꯏꯟꯁꯥꯡꯒꯤ
ꯏꯟꯁꯥꯡꯁꯤ ꯂꯣꯏꯁꯜꯂꯛꯀꯗꯧꯔꯦ ꯫
ꯑꯣ
ꯩꯀꯩꯟꯅ ꯔꯨꯝ ꯃꯝꯇꯪ ꯉꯧꯖꯤꯔꯅ
ꯃꯃꯥꯅ ꯃꯆꯥ ꯄꯝꯃꯒ ꯆꯞ ꯃꯥꯟꯅꯔꯦꯅꯦ ꯑꯗꯨꯗꯤ
ꯑꯗꯨꯅꯤꯅꯦ ꯁꯥꯎꯔ ꯍꯥꯎꯔꯅꯤ ꯃꯣꯔꯣꯛ ꯃꯠꯄ ꯅꯠꯇ꯭ꯔꯒꯅ ꯌꯦꯔꯨꯝ ꯉꯧꯕ ꯑꯃ ꯌꯥꯎꯁꯜꯂꯕ ꯑꯗꯨꯗꯤ ꯍꯋꯥꯏ ꯊꯣꯡꯕꯒꯤꯗꯤ ꯑꯗꯨꯝ ꯌꯥꯔꯦ
ꯑ
ꯍꯥꯎꯔꯅꯤ ꯍꯥꯎꯔꯅꯤ ꯅꯣꯏ ꯏ ꯏꯅꯥꯎ ꯄꯥꯗꯤ ꯍꯜꯂꯛꯑꯕꯣ
ꯏꯅꯥꯎꯄ ꯉꯥꯛ ꯑꯣꯏꯔꯦ ꯍꯜꯂꯛꯄ ꯃꯥ ꯏꯔꯨꯖꯕ ꯆꯠꯈꯔ꯭ꯤ
ꯑꯁ ꯐꯕꯅꯤ ꯐꯕꯅꯤ ꯄꯨꯟꯅ ꯆꯥꯃꯤꯟꯅꯕꯗꯣ ꯍꯥꯎꯕꯅꯤ
ꯏꯇꯣꯝꯗ ꯆꯥꯕ ꯏꯟꯁꯥꯡꯖꯤꯗꯤ ꯍꯥꯎꯇꯦꯕ
ꯍꯣꯏ ꯏꯌꯥꯝꯍꯣꯏꯗꯤ ꯀꯅꯥ ꯀꯅꯥ ꯀꯅꯥ ꯆꯥꯗꯣꯏꯅꯣ ꯉꯥ ꯊꯣꯡꯕ
ꯑꯣ ꯉꯁꯤ ꯑꯩꯅꯦ ꯄꯥꯕꯅꯦ ꯏꯃꯥꯅꯦ ꯑꯩꯈꯣꯏ ꯍꯨꯝꯅꯤ
ꯑꯣ
ꯃꯤ ꯌꯥꯝꯗꯦ ꯁ꯭ꯃꯣꯜ ꯐꯦꯃꯤꯂꯤ ꯅꯤ
ꯁ꯭ꯃꯣꯜ ꯐꯦꯃꯤꯂꯤ ꯏꯁ ꯑꯦ ꯍꯦꯄꯤ ꯐꯦꯃꯤꯂꯤ ꯒꯥꯏ
ꯍꯦꯞꯄꯤ ꯐꯦꯃꯤꯂꯤ ꯍꯥꯏꯗ ꯑꯗꯨꯅꯤ ꯅꯨꯡꯉꯥꯏꯕ ꯐꯦꯃꯤꯂꯤ ꯑꯣꯏꯗꯣꯏꯅꯤ
ꯎꯝ
ꯉꯥꯁꯨ ꯆꯤꯔꯤ ꯆꯔꯥ ꯍꯥꯏꯇꯥꯔꯦ ꯃꯤ ꯌꯥꯝꯗꯕꯅꯤꯅ
ꯃꯔꯥꯡ ꯀꯥꯏ ꯊꯣꯡꯉꯒ ꯃꯊꯣꯡ ꯃꯔꯥꯡ ꯈꯪꯗꯅ ꯊꯣꯡꯗꯨ ꯍꯥꯎꯕꯝ ꯈꯪꯇꯕꯅꯤ ꯈꯤꯇꯪ ꯋꯥꯠꯂꯞ ꯇꯧꯔꯒ ꯆꯥꯕꯅ ꯍꯦꯟꯕꯅꯤ ꯃꯍꯥꯎꯖꯦ
ꯎꯝ ꯍꯦꯜꯂꯦ ꯍꯦꯜꯂꯦ ꯍꯥꯎꯕꯁꯨ ꯌꯥꯝꯅ ꯍꯦꯜꯂꯦ ꯑꯗꯒꯤ ꯀꯩ ꯍꯥꯏꯇꯥꯔꯦ ꯆꯥꯛ ꯆꯪꯕꯁꯨ ꯍꯦꯜꯂꯦ
ꯎꯝ
ꯍꯛꯆꯥꯡ ꯐꯒꯠꯄꯁꯨ ꯍꯦꯜꯂꯦ ꯅꯣꯏꯈꯠꯄꯁꯨ ꯍꯦꯜꯂꯦ
ꯎꯝ
ꯑꯩꯈꯣꯏ ꯂꯩꯀꯥꯏꯗꯨꯕꯨ ꯂꯣꯏ ꯆꯅꯈ꯭ꯔꯕ ꯖꯥꯠꯂꯥ
ꯎꯝ ꯈꯔ ꯈꯔꯗꯤ ꯁꯤꯛꯑꯦ ꯉꯁꯤꯗꯤ
ꯑꯣ ꯀꯅꯥ ꯀꯅꯥ ꯌꯨꯝꯗ ꯆꯠꯅꯒꯤꯒꯦ
ꯃꯈꯣꯏ ꯃꯈꯥ ꯂꯩꯀꯥꯏꯗ ꯑꯩ ꯊꯡꯅꯕꯗꯨ ꯆꯠꯈ꯭ꯔꯦ
ꯑꯥ
ꯑꯗꯒꯤ ꯑꯥꯔꯕꯤꯟꯅ ꯀꯣꯏꯕ ꯆꯠꯈ꯭ꯔꯦ
ꯑꯥ
ꯃꯊꯛ ꯂꯩꯀꯥꯏꯗꯅ ꯗꯥ ꯃꯣꯅꯤꯡꯒ ꯑꯁꯥꯀꯨꯃꯥꯔꯒ ꯈꯠꯇ ꯉꯥꯏꯔꯦ
ꯑꯣ ꯑꯁ ꯆꯤꯛꯑꯦꯅꯦ ꯑꯗꯨꯗꯤ
ꯑꯥ
ꯑꯗꯨꯗꯤ ꯑꯣ ꯁꯤꯗꯤ ꯑꯍꯥꯎꯕ ꯑꯃ ꯇꯧꯔꯒ ꯒꯦꯠ ꯇꯨꯒꯦꯗꯔ ꯇꯧꯁꯤꯟ ꯌꯥꯔꯦ
ꯌꯥꯗꯤ ꯌꯥꯕꯖꯥꯠꯅꯤ ꯍꯣꯏ
ꯀꯩꯅꯣ ꯃꯈꯣꯡ ꯃꯔꯤ ꯄꯥꯟꯕꯔꯥ ꯃꯉꯥ ꯄꯥꯟꯕꯔꯥ ꯑꯃ ꯇꯧꯔꯒ
ꯍꯥꯥꯎꯅ ꯆꯥꯊꯔꯒ
ꯉꯥ ꯊꯣꯡꯕꯕꯨ ꯀꯔꯝꯕ ꯃꯇꯥꯡ ꯌꯧꯔꯒꯦ
ꯉꯥ ꯊꯣꯡꯕ ꯂꯣꯏꯁꯤꯟꯒ꯭ꯔꯦ
ꯑꯣ
ꯆꯥꯛ ꯏꯁꯤꯡ ꯂꯣꯏꯁꯤꯜꯂꯛꯑꯦ ꯂꯣꯏꯅ
ꯑ
ꯉꯍꯥꯛ ꯉꯜꯂꯤꯅ ꯂꯩꯔꯤ
ꯍꯣꯏꯌꯦ ꯉꯟꯃꯟꯅ ꯆꯥꯔꯁꯨ ꯑꯃꯨꯛ ꯈꯪꯂꯥꯝ ꯂꯥꯝꯃꯛꯑꯗꯤ ꯑꯍꯤꯡꯗ ꯇꯨꯝ ꯌꯥꯔꯣꯏꯕ
ꯑꯁ ꯌꯥꯔꯣꯏ ꯌꯥꯔꯣꯏ ꯆꯥꯛ ꯆꯥꯛ ꯆꯥꯗꯕꯁꯦ ꯑꯍꯤꯡ ꯇꯨꯝꯕ ꯌꯥꯗꯦ ꯆꯨꯝꯃꯤꯀꯣ ꯑꯁ
ꯌꯥꯗꯕꯅꯤ
ꯑꯥ ꯋꯥꯈꯜꯁꯤꯗ ꯐꯨꯡꯒꯠꯈꯤꯕꯅꯤꯅ ꯆꯥꯛꯇꯣ ꯍꯦꯛ ꯍꯨꯛꯄꯗꯣ ꯌꯥꯗꯕꯗꯣ
ꯎꯝ
ꯑꯗꯨꯗꯨꯅ ꯆꯥꯛ ꯆꯥꯛ ꯃꯄꯨꯡ ꯐꯥꯅ ꯆꯥꯔꯀꯥꯟꯗꯗꯤ ꯃꯁꯥ ꯃꯊꯟꯇ ꯑꯗꯨꯝ ꯇꯨꯝꯖꯒꯤꯕ
ꯍꯣꯏꯌꯦ
ꯑꯍꯤꯡ ꯑꯍꯤꯡ ꯕꯣꯜꯒ ꯌꯦꯡꯕ꯭ꯔꯣ
ꯑꯩꯗꯤ ꯕꯣꯜꯁꯦ ꯀꯌꯥ ꯌꯦꯡꯗ꯭ꯔꯦꯅꯦ ꯍꯌꯦꯡ ꯐꯥꯏꯅꯦꯜꯒꯨꯝꯕꯗ ꯑꯣꯏꯅ ꯌꯦꯡꯉꯒꯦ ꯑꯉꯥꯡꯒꯤ ꯊꯦꯡꯅ ꯇꯨꯝꯕꯗꯣ ꯊꯦꯡꯅ ꯇꯨꯝꯕꯗꯣ ꯈꯔ ꯑꯩꯅ ꯀꯌꯥꯁꯨ ꯏꯟꯇꯔꯦꯁ ꯂꯩꯇꯕ ꯌꯨꯝꯗꯨꯝ ꯃꯇꯦꯛ ꯃꯇꯦꯛꯇꯕꯨꯗꯤ ꯈꯔ ꯈꯔ ꯁꯨꯝ ꯌꯦꯡꯕ ꯅꯣꯡꯉꯥꯜꯂꯒ
ꯍꯣꯏ ꯍꯣꯏ ꯑꯗꯨꯅꯤ ꯕꯣꯜ ꯏꯇꯣꯝꯗꯥ ꯌꯦꯡꯕꯁꯨ ꯅꯨꯡꯉꯥꯏꯇꯦ ꯍꯥꯟꯅꯒꯤ ꯃꯇꯝꯗꯨꯅ ꯌꯥꯝ ꯅꯨꯡꯉꯥꯏꯕ ꯍꯦꯜꯂꯤꯗ ꯌꯦꯡꯕꯒꯤꯗꯤ
ꯍꯣꯏ ꯍꯧꯖꯤꯛ
ꯇꯤꯚꯤ ꯑꯥ ꯃꯁꯥ ꯃꯁꯥꯏ ꯐꯣꯟꯗ ꯂꯣꯏ ꯌꯦꯡ ꯌꯥꯅꯔꯕꯅꯤꯅ
ꯑꯥ
ꯈꯔ ꯋꯥꯔꯦ ꯌꯦꯡꯕꯁꯦ ꯅꯨꯡꯉꯥꯏꯇ꯭ꯔꯦ
ꯎꯝ ꯑꯖ ꯑꯗꯨꯃꯥꯏꯅ ꯇꯧꯔꯝꯃꯗꯤ ꯌꯦꯡꯗ꯭ꯔꯃꯛꯁꯨ ꯑꯩꯈꯣꯏꯁꯨ ꯃꯌꯥꯝ ꯌꯦꯡꯉꯤꯀꯣ ꯍꯥꯏꯔꯗꯤ ꯆꯪꯁꯤꯜꯂꯒ ꯂꯥꯡꯕꯗꯥ ꯑꯣꯏꯖꯨ ꯌꯥꯎꯒꯗꯧꯅꯦꯕ
ꯃꯌꯥꯝ ꯂꯥꯎꯅꯕꯗꯣ ꯅꯨꯡꯉꯥꯏꯗꯧꯕ
ꯑꯥ
ꯑꯁ ꯑꯗꯨꯒꯤ ꯅꯨꯡꯉꯥꯏꯕꯗꯨꯗꯤ ꯑꯁ ꯍꯧꯖꯤꯛꯀꯤ ꯑꯉꯥꯡꯖꯤꯡꯖꯤꯅ ꯐꯪꯒꯦ ꯍꯥꯏꯔꯗꯤ ꯐꯥꯏꯅꯦꯜꯒꯨꯝꯕꯗ ꯌꯦꯡꯕ ꯅꯠꯇ꯭ꯔꯗꯤ
ꯍꯣꯏ ꯍꯣꯏ
ꯐꯪꯉꯔꯣꯏ ꯃꯌꯥꯝꯒꯤ ꯀꯩꯅꯣ ꯇꯧ ꯌꯦꯡꯐꯝꯗ ꯆꯠꯄꯗꯣ ꯀꯥꯞꯄꯗꯣ
ꯍꯣꯏ
ꯑꯗꯩꯗ ꯌꯦꯡꯕ
ꯎꯝ
ꯑꯩꯈꯣꯏꯁꯨ ꯐꯥꯏꯅꯦꯜ ꯅꯨꯃꯤꯠꯇ ꯇꯧꯔ ꯂꯣꯏꯔꯦ
ꯃꯥꯅꯦ ꯃꯥꯅꯦ ꯁꯤ ꯇꯧꯔ꯭ꯁꯤ ꯐꯥꯏꯅꯦꯜ ꯅꯨꯃꯤꯠꯇꯥ
ꯀꯩꯅꯣ ꯏꯟꯁꯥꯡ ꯑꯍꯥꯎꯕ ꯑꯃ ꯊꯣꯡꯉꯒ
ꯑꯁ ꯑꯗꯨ ꯐ꯭ꯔꯥꯟꯁꯇꯣ ꯕꯦꯔꯥ ꯈꯔ ꯀꯥꯏꯅꯦ ꯃꯗꯨ ꯐꯖꯅ ꯁꯥꯟꯅꯩꯅꯦ
ꯑꯦꯁ ꯁꯣꯏꯔꯤ ꯁꯣꯏꯔꯤ ꯍꯟꯗꯛꯁꯨ ꯃꯥꯅ ꯑꯗꯨꯝ ꯊꫭꯝꯒꯤꯗꯨꯔꯤ ꯄꯣꯠꯅꯦ
ꯐꯥꯏꯅꯦꯜꯗꯤ ꯀꯝꯄꯜꯁꯔꯤ ꯑꯗꯨꯝ ꯆꯪꯗꯧ ꯃꯥꯜꯂꯤꯅꯦ ꯃꯥꯗꯤ ꯑꯗꯨꯝ
ꯎꯝ ꯐꯥꯏꯅꯦꯜꯗꯤ ꯆꯪꯗꯨ ꯃꯥꯜꯂꯤ
ꯀꯗꯥꯏꯗꯒꯤ ꯌꯥꯝ ꯌꯥꯡꯉꯦꯕ ꯃꯣꯏꯒꯤ ꯄ꯭ꯂꯦꯌꯥꯔꯁꯤꯡꯁꯦ ꯌꯥꯝꯅ ꯆꯦꯟꯕꯁꯦ
ꯑꯥ
ꯕꯥꯞ ꯄꯦ ꯑꯗꯨ ꯁꯦꯟꯅꯕ ꯉꯝꯗ꯭ꯔꯦ ꯀꯅꯥꯝꯇꯅ
ꯎꯝ꯫
ꯑꯔꯖꯦꯟꯇꯤꯅꯥꯒꯗꯤ ꯄꯨꯍꯧꯒꯦ ꯇꯧꯋꯦ ꯑꯩꯅ ꯌꯦꯡ ꯉꯝꯗꯦ ꯉꯝꯗꯤ ꯑꯦ ꯐꯖꯩꯌꯦ ꯃꯇꯣꯝꯇꯅ ꯒꯣꯜ ꯃꯔꯤ ꯆꯠꯂꯤꯅꯤ ꯀꯩꯅꯣ ꯄꯦꯅꯥꯜꯇꯤꯒꯤꯗꯨꯒ ꯊꯥꯔꯒ
ꯃꯃꯥꯡ ꯃꯥꯒꯤ ꯃꯥꯒꯤ ꯌꯦꯡꯕꯗꫭ ꯃꯤꯠ ꯄꯦꯜꯂꯦꯕ
ꯑꯁ ꯄꯦꯜꯂꯦ ꯄꯦꯜꯂꯦ ꯑꯗꯨ ꯃꯥꯁꯦ ꯂꯤꯛꯀꯤꯗ ꯂꯤꯛꯀꯤꯒꯨꯝꯕꯗꯗꯤ ꯀꯃꯥꯏ ꯇꯧꯔꯤꯅꯣ ꯈꯪꯗꯦ ꯒꫭꯜ ꯑꯥ ꯃꯣꯏ ꯇꯤꯝ ꯋꯥꯠꯂꯦ ꯋꯥꯠꯂꯦ ꯀꯟꯇ꯭ꯔꯤꯒꯤ ꯇꯧꯔꯛꯄꯗꯗꯤ ꯑꯁ ꯐꯖꯅ ꯐꯨꯠꯇꯣꯔꯛꯑꯦꯍꯦ
ꯐꯨꯗ꯭ꯔꯦ
ꯃꯣꯔꯣꯛ ꯃꯦꯠꯄꯗꯤ ꯌꯥꯎꯔꯣꯏꯗ꯭ꯔꯣ
ꯃꯣꯔꯣꯛ ꯃꯦꯠꯄꯗꯤ ꯏꯌꯥꯝꯕ ꯍꯥꯟꯅꯒꯤ ꯂꯩꯔꯦ꯫